ꯍꯜꯂꯣ ꯂꯣꯏꯔꯕꫭ
ꯂꯣꯏꯔꯦ ꯂꫭꯏꯔꯦ ꯏꯕꯦꯝꯃ
ꯎꯝ ꯅꯪꯗꯤ ꯑꯍꯟ ꯌꯥꯝ ꯁꯥꯏꯅ
ꯑꯍꯟ ꯑꯣꯏꯗ꯭ꯔꯗꯤ ꯀꯩꯅꯣ ꯑꯍꯟ ꯁꯥꯕꯩ ꯅꯠꯇꯦꯍꯦ
ꯍꯅꯨꯔꯕꫭ ꯍꯥꯏꯁꯦ
ꯍꯅꯨꯗꯧꯔꯦ
ꯉꯥ ꯐꯥꯕꯒꯤ ꯃꯑꯣꯡ ꯉꯁꯥꯏ ꯂꯣꯏꯍꯧꯗꯕꯗꯣ ꯍꯥꯏꯔꯛꯑꯣ
ꯑꯁ ꯑꯁ ꯂꯣꯏꯔꯍꯦꯅꯪꯁꯤꯁꯨ
ꯑꯦ ꯀꯔꯤ ꯍꯥꯏꯗꯧꯔꯤꯒꯦ ꯃꯤꯅ ꯍꯪꯉꯤꯁꯦ ꯈꯪꯅꯤꯡꯗꯅ ꯍꯪꯗꯣꯏꯅꯦ ꯈꯟꯗꯦꯅꯦ
ꯄꯦꯟ ꯑꯃ ꯄꯥꯏꯌꫭ ꯑꯗꯨꯒ ꯅꯣꯠ ꯅꫭꯠ ꯑꯃꯄꯥꯏꯌꯣ
ꯀꯩꯕ
ꯄꯦꯟꯅꯦ ꯅꯣꯠꯕꯨꯛ ꯑꯃ ꯄꯥꯏꯌꫭꯕ
ꯅꯪꯅ ꯉꯥꯡꯕꯗꯣ ꯄꯠ ꯄꯠ ꯇꯠꯂꯦ
ꯀꯩꯒꯤꯅꯣ ꯑꯗꯨꯗꯤ ꯇꯥꯕ꯭ꯔꯣ
ꯇꯥꯏꯌꯦ
ꯑꯗꯨ ꯍꯧꯖꯤꯛꯀꯣ ꯅꯣꯠ ꯕꯨꯛꯀ ꯄꯦꯟ ꯑꯃ ꯄꯥꯏꯑꫭꯕ ꯑꯗꯨꯗꯤ ꯍꯥꯏꯕꯤꯒꯦꯕ
ꯎꯝ
ꯅꯣꯏ ꯉꯥ ꯐꯥꯕꯒꯤ ꯆꯇꯥꯔꯖꯁꯤ ꯈꯪꯗ꯭ꯔꯣꯅ
ꯉꯥ ꯐꯥꯕꯒꯤ ꯀꯩ ꯍꯥꯏꯅꯣ
ꯍꯥ
ꯉꯥ ꯐꯥꯕꯒꯤ ꯀꯩ ꯍꯥꯏꯅꯣ
ꯉꯥ ꯐꯥꯕꯒꯤ ꯏꯁꯇꯥꯜꯗꯣ ꯈꯪꯗ꯭ꯔꯣ ꯍꯥꯏꯕ
ꯑꯗꯣ ꯆꯞ ꯃꯥꯟꯅꯕ꯭ꯔꯣ ꯅꯣꯏꯔꯣꯝ ꯅꯣꯏ ꯑꯗ ꯐꯥꯕꯒ ꯁꯤꯗ ꯐꯥꯕꯒ ꯆꯞ ꯃꯥꯟꯅꯕ꯭ꯔꯕ
ꯆꯞ ꯃꯅꯩꯅꯦ
ꯃꯅꯩꯌꯦ
ꯍꯣ ꯍꯣꯏ ꯃꯅꯩꯌꯦ ꯏꯕꯦꯝꯃ
ꯑꯣ ꯑꯗꯨ ꯈꯪꯗꯕꯩꯅꯦ ꯍꯪꯉꯤꯗꯣ
ꯎꯝ
ꯂꯨ ꯀꯩꯀꯥꯁꯨ ꯊꯨꯝꯕ꯭ꯔꯣ
ꯂꯨ ꯍꯥꯏꯗꯤ ꯀꯩꯅꯣ
ꯑꯃ ꯕꯣꯛꯁꯀꯤ ꯇꯥꯏꯞꯇꯒ ꯇꯧꯕ ꯂꯩꯌꯦ
ꯑꯣ
ꯂꯨ ꯑꯆꯧꯕ ꯀꯥꯏꯅ ꯑꯗꯨ ꯇꯧꯕ꯭ꯔꯥ
ꯆꯞ ꯃꯥꯟꯅꯩꯅꯦ ꯅꯣꯏ ꯑꯥꯗ ꯑꯗꯨꯝ ꯐꯥꯕ ꯏꯁꯇꯥꯜ ꯑꯩꯈꯣꯏ ꯁ꯭ꯋꯥꯏꯗ ꯐꯥꯕ ꯏꯁꯇꯥꯜ ꯑꯗꯨꯕꯨ ꯉꯥꯒꯤ ꯃꯍꯥꯎꯗꯤ ꯑꯩꯈꯣꯏꯅ ꯍꯦꯟꯕꯅꯤꯍꯦ
ꯎꯝ ꯑꯗꯣ ꯑꯩꯈꯣꯏꯔꯣꯝꯒꯤꯁꯨ ꯑꯌꯣꯛꯄ ꯉꯥꯗꯣ ꯍꯥ ꯃꯍꯥꯎ ꯌꯥꯎꯗ꯭ꯔꯁꯨ ꯇꯨꯔꯦꯜ ꯇꯨꯔꯦꯜꯗ ꯂꯩꯕ ꯉꯥꯗꯣ ꯑꯗꯨꯗꯤ ꯍꯥꯎꯋꯦ ꯑꯗꯨꯗꯤ ꯍꯥꯎꯋꯦꯕ
ꯑꯗꯨꯁꯨ ꯍꯧꯔꯝꯅꯤ ꯑꯗꯨꯕꯨ ꯈ꯭ꯋꯥꯏꯗꯒꯤ ꯃꯍꯥꯎ ꯌꯥꯡꯕꯗꯤ ꯈꯨꯏꯔꯣꯅꯤ ꯑꯣꯏꯔꯝꯅꯤꯍꯦ꯫
ꯎꯝ꯫
ꯆꯅꯤꯡꯉꯗꯤ ꯅꯣꯡꯃ ꯄꯤꯖꯕꯤꯒꯦ꯫
ꯌꯥꯝ ꯊꯤꯅ ꯌꯥꯏꯌꯦ꯫
ꯂꯥꯛꯑꯣ ꯆꯅꯤꯡꯉꯗꯤ꯫
ꯅꯣꯏ ꯆꯥꯛ ꯆꯥꯈꯤꯔꯣꯏꯗ꯭ꯔꯣ꯫
ꯑꯩꯗꯤ ꯏꯔꯣꯊꯣꯔꯒ ꯆꯥꯛ ꯆꯕ ꯂꯣꯏꯔꯒ ꯃꯄꯥꯟꯗ ꯐꯝꯃꯤꯑꯦ꯫
ꯑꯣ ꯎꯝ ꯆꯥꯛꯁꯨ ꯆꯥꯔꯦꯀꯣ ꯑꯗꯨꯗꯤ꯫
ꯍꯣꯏ ꯆꯔꯦ ꯅꯨꯄꯤꯝꯆꯥ꯫
ꯎꯝ꯫ ꯅꯣꯏ ꯅꯆꯤꯟ ꯅꯅꯥꯎ ꯀꯌꯥ ꯁꯨꯒꯦ꯫
ꯅꯣꯏ ꯅ ꯏꯆꯤꯟ ꯏꯅꯥꯎ ꯀꯌꯥ ꯁꯨꯒꯦꯕ꯫
ꯑꯩꯒꯤ ꯃꯊꯛꯇ ꯅꯨꯄꯥ ꯏꯌꯥꯝꯕ ꯑꯗꯨ ꯑꯩꯅ ꯊꯥꯔꯠꯅꯦ ꯑꯗꯩꯩꯗꯤ ꯑꯩꯒꯤ ꯃꯈꯥꯗ ꯅꯨꯄꯤ ꯑꯩꯒꯤ ꯏꯅꯥꯎ ꯅꯨꯨꯄꯤ ꯂꯩ ꯃꯥꯗꯤ ꯂꯨꯍꯣꯡꯈ꯭ꯔꯦ꯫
ꯎꯝ ꯏꯆꯟꯅꯨꯄꯤ ꯍꯥꯏꯗꯧ ꯅꯠꯇ꯭ꯔꯣ꯫
ꯑꯩꯒꯤ ꯏꯆꯟꯅꯨꯄꯤꯗꯣ ꯑꯃ ꯂꯩꯕ ꯑꯗꯨ ꯃꯥꯗꯤ ꯂꯨꯍꯣꯡꯈ꯭ꯔꯤꯕ꯫
ꯑꯣ ꯀꯌꯥꯝ ꯀꯨꯏꯔꯒꯦ꯫
ꯇꯨ ꯊꯥꯎꯖꯟ ꯇ꯭ꯋꯦꯟꯇꯤꯗꯒꯤ꯫
ꯑꯣ ꯅꯣꯏ ꯃꯅꯥꯛꯇ꯫
ꯍꯣꯏ ꯑꯩꯈꯣꯏ ꯃꯅꯥꯛꯇꯅꯦ꯫ ꯍꯧꯖꯤꯛꯇꯤ ꯃꯥꯒꯤ ꯎꯝ꯫ ꯑꯉꯥꯡ ꯑꯅꯤ ꯂꯩꯔꯦ ꯅꯨꯄꯥ ꯑꯅꯤ꯫
ꯑꯣ ꯅꯣꯏ ꯏꯌꯥꯝꯕꯁꯤꯡꯗꯣ ꯅꯨꯄꯤ ꯑꯃꯕꯨꯛ ꯊꯤꯗ꯭ꯔꯤꯕꯣ꯫
ꯊꯤꯗ꯭ꯔꯤꯌꯦ ꯅꯨꯄꯤ ꯐꯪꯗꯤꯌꯦ ꯑꯩꯈꯣꯏꯔꯣꯝꯗ꯫
ꯑꯩꯁ ꯅꯨꯄꯤ ꯐꯪꯗꯦꯌꯦ ꯑꯣ ꯅꯣꯏ ꯈꯨꯟꯗ ꯅꯨꯄꯤ ꯑꯝꯇ ꯂꯩꯖꯗ꯭ꯔꯦ꯫
ꯅꯨꯄꯤꯕꯨꯗꯤ ꯂꯩꯌꯦ ꯑꯗꯨꯕꯨ ꯅꯨꯡꯇꯤꯒꯤ ꯑꯗꯨꯝ ꯎꯕꯗꯣ ꯑꯗꯨ ꯍꯩꯅꯗꯦꯕ꯫
ꯀꯩꯅꯣ ꯍꯩꯅꯗꯦ ꯍꯥꯏꯁꯦ꯫
ꯍꯥꯏꯕꯗꯤ ꯑꯩꯈꯣꯏ ꯑꯥ ꯑꯩꯈꯣꯏꯁꯨ ꯅꯨꯡꯇꯤꯒꯤ ꯌꯦꯟ ꯆꯥꯔꯁꯨ ꯍꯥꯎꯇꯤꯟꯅ ꯑꯗꯨꯒꯨꯝꯕꯅꯤ꯫
ꯌꯥꯝ ꯄꯛꯇꯦꯅ꯫
ꯑꯦ ꯑꯩꯅ ꯍꯥꯏꯕꯗꯤ ꯅꯪꯅ ꯑꯥ ꯑꯇꯣꯞꯄ ꯁꯦꯟꯁꯇ ꯂꯧꯕ ꯃꯥꯜꯂꯦ ꯍꯥꯏꯕꯗꯤ
ꯈꯨꯟ ꯑꯃꯗ ꯑꯗꯨꯝ ꯅꯨꯄꯤꯕꯨꯗꯤ ꯂꯩ ꯑꯗꯨꯕꯨ ꯃꯣꯏꯕꯨ ꯑꯗꯨꯝ ꯀꯩ ꯍꯥꯏꯇꯥꯔꯦ ꯑꯗꯨꯝ ꯎꯔꯗꯤ ꯑꯩꯈꯣꯏꯁꯨ ꯀꯩ ꯍꯥꯏꯁꯤꯔ ꯗꯨꯀꯨꯝꯕꯗꯣ ꯐꯥꯎꯗꯦꯕ꯫
ꯑꯦ ꯑꯗꯨꯑꯣꯏꯁꯨ ꯑꯇꯣꯞꯄ ꯈꯨꯟꯗꯒꯤ ꯑꯣꯏꯔꯁꯨ ꯌꯥꯏ ꯀꯩꯅꯣ꯫
ꯑꯇꯣꯞꯄ ꯈꯨꯟ ꯑꯣꯏꯔꯁꯨ ꯅꯨꯄꯤꯗꯣ ꯌꯥꯝ ꯅꯦꯝꯃ ꯉꯥꯛꯇꯅꯦꯕ ꯑꯋꯥꯡꯕ ꯂꯩꯇꯦꯕ ꯑꯗꯨꯒꯤ꯫
ꯑꯣ ꯈꯪꯗ꯭ꯔꯦꯗꯥ ꯌꯥꯝ ꯂꯨꯏꯌꯦ ꯅꯪꯒꯤ ꯋꯥꯔꯤꯁꯦ꯫
ꯅꯨꯄꯤ ꯑꯅꯦꯝꯕꯗꯣ ꯄꯥꯝꯗꯦꯕ ꯑꯋꯥꯡꯕꯗꯣ ꯄꯥꯝꯃꯤꯕ꯫ ꯃꯤꯕ ꯑꯗꯨꯒꯤ꯫
ꯐꯩꯌꯦ ꯐꯩꯌꯦ ꯐꯪꯕꯑꯣꯏꯖꯔꯣ ꯐꯪꯕꯑꯣꯏꯖꯔꯣ꯫
ꯅꯪꯗꯤ ꯋꯥꯡꯕ꯭ꯔꯥ ꯅꯦꯝꯕ꯭ꯔꯥ꯫
ꯅꯪꯅ ꯂꯣꯏ ꯑꯦꯖꯨꯝ ꯇꯧ ꯂꯣꯏꯈ꯭ꯔꯗꯥꯏꯅꯦ꯫
ꯑꯗꯨ ꯑꯣꯏꯔꯁꯨ ꯂꯩꯅ ꯅꯦꯝ ꯍꯥꯏꯕꯁꯨ ꯐꯥꯏꯚ ꯐꯥꯏꯚ
ꯈꯪꯗꯤꯌꯦ ꯌꯧꯗꯤꯌꯦ꯫
ꯌꯧꯗꯤꯌꯦ꯫
ꯌꯦꯁ꯫
ꯑꯁ ꯍꯩꯃꯥ ꯍꯩꯃꯥ ꯍꯩꯃꯥ ꯁꯤꯔꯦ ꯁꯤꯔꯦ ꯏꯕꯦꯝꯃ ꯗꯨꯑꯣꯏꯔꯗꯤ꯫
ꯑꯦ ꯀꯩꯗꯧꯔꯒꯦ ꯑꯗꯨꯕꯣ
ꯅꯨꯄꯤ ꯍꯥꯏ
ꯆꯞ ꯃꯥꯟꯅꯩꯀꯣ ꯃꯤꯒꯤ ꯃꯤ ꯆꯞ ꯃꯥꯟꯅꯩ꯫
ꯆꯞꯄꯨꯗꯤ ꯃꯥꯟꯅꯩ ꯑꯗꯨꯕꯨ ꯑꯩꯈꯣꯏꯒꯤ ꯋꯥꯡꯕ ꯅꯦꯝꯕꯗꯣ ꯗꯨ ꯂꯩꯌꯦꯅ꯫
ꯍꯣꯏ ꯍꯣꯏ ꯃꯤ ꯃꯤꯒꯤ ꯑꯄꯥꯝꯕ ꯑꯃꯃꯝ ꯑꯗꯨꯝ ꯂꯩ ꯇꯥꯕꯅꯦ ꯑꯗꯨꯕꯨꯗꯤ꯫
ꯑ ꯑꯗꯩꯗꯤ ꯅꯪꯗꯤ ꯅꯦꯝꯃ ꯄꯥꯝꯕ꯭ꯔꯥ ꯋꯥꯡꯕ ꯄꯥꯝꯕ꯭ꯔꯥ
ꯈꯪꯗꯦꯗ ꯀꯩꯁꯨ ꯈꯜꯂꯨꯗꯦ꯫
ꯁꯕꯥꯥꯁ ꯄꯛꯆꯕ ꯂꯣꯏꯔꯦꯍꯦ꯫
ꯑꯩꯗꯤ ꯑꯗꯨꯝ ꯄꯛꯆꯕ ꯉꯥꯛꯇ ꯉꯥꯡꯕꯅꯦ꯫
ꯑꯁ ꯅꯪ ꯃꯛꯇ ꯉꯥꯏꯔꯣꯅꯦ ꯕꯦꯃꯥ꯫
ꯎꯝ ꯎꯝ ꯎꯝ ꯎꯝ
ꯅꯪꯛꯇ ꯉꯥꯏꯔꯦ ꯋꯥ ꯉꯥꯡꯕꯁꯦ ꯌꯥꯝ ꯐꯩꯖꯥꯠꯅꯦ꯫
ꯑꯁ ꯍꯩꯇꯕꯅꯤꯗ ꯑꯗꯨꯝ ꯍꯥꯏꯔꯤꯕ ꯍꯥꯏꯕꯗꯨꯅꯤ꯫
ꯉꯁꯤꯗꯤ ꯕꯣꯜ ꯂꯩꯇ꯭ꯔꯣ ꯕꯣꯜꯒ ꯌꯦꯡꯗ꯭ꯔꯣ
ꯌꯦꯡꯅꯤ ꯍꯣꯔꯦꯟ ꯄꯨꯡ ꯕꯥꯔꯣ ꯕꯥꯔꯣ ꯃꯈꯥꯏꯗ ꯑꯃ ꯑꯗꯨꯒꯩ ꯍꯌꯦꯡ ꯑꯌꯨꯛ ꯉꯟꯇꯥ ꯄꯨꯡ ꯑꯍꯨꯝ ꯃꯈꯥꯏꯗ
ꯑꯍꯨꯝ ꯃꯈꯥꯏꯗ ꯎꯝ
ꯑꯍꯨꯝ ꯃꯈꯥꯏꯗꯔ ꯀꯩꯅꯣꯗꯔ
ꯀꯅꯥ ꯀꯅꯥ ꯂꯩꯒꯦ ꯀꯅꯥ ꯀꯅꯥꯒ ꯀꯅꯥꯒ ꯀꯅꯥꯒ
ꯐꯥꯔꯁ ꯃꯦꯠꯆꯇ ꯘꯅꯥꯒ ꯀꯩꯅꯣ ꯑꯃ ꯑꯣꯏꯕꯅꯤ ꯑꯗꯩ ꯊꯥꯔꯠ ꯁꯦꯀꯦꯟ ꯃꯦꯠꯁ ꯑꯌꯨꯛ ꯉꯨꯟꯇꯥꯗꯨꯅ ꯑꯥꯔꯖꯦꯟꯇꯤꯅꯥ ꯃꯦꯁꯤꯗꯣ
ꯍꯪꯉꯦ ꯍꯪꯉꯦ ꯑꯥ
ꯑ ꯑꯗꯨꯒ ꯀꯩꯅꯣ ꯃꯣꯏꯒꯤ ꯃꯤꯡꯗꯣ ꯑꯅꯧꯕꯅꯤꯅ ꯑꯁ ꯀꯩꯅꯣ ꯑꯃꯨꯛ ꯀꯥꯎꯋꯦ꯫
ꯑꯗꯨꯗꯤ ꯃꯌꯥꯝꯁꯦ ꯍꯨꯞꯇꯅ ꯌꯦꯡꯒꯦ ꯍꯥꯏꯔꯅꯤ ꯃꯣꯔꯅꯤꯡꯒꯤꯗꯣ
ꯎꯝ
ꯌꯥꯝ ꯄꯥꯝꯅꯩꯗꯅ ꯌꯥꯝ ꯉꯥꯎꯅꯩꯗꯅ
ꯇꯨꯝꯗꯕꯤꯗ ꯌꯦꯡꯉꯤꯗ
ꯐꯦꯟ ꯀꯌꯥꯝ ꯂꯩꯗꯅ
ꯍꯥꯏꯕꯗꯤ ꯆ ꯆꯍꯤ ꯈꯨꯗꯤꯡꯅꯤ ꯋꯥꯔꯜ ꯀꯞ ꯂꯩꯇꯦꯅ ꯑꯗꯨꯅꯤꯗ
ꯎꯝ ꯃꯣꯏꯁꯨ ꯃꯊꯪꯗꯒꯤꯗꯤ ꯁꯥꯟꯅꯕ ꯌꯥꯎꯔꯔꯣꯏ ꯍꯥꯏꯕ꯭ꯔꯥ
ꯃꯊꯪꯗꯣꯏ ꯃꯊꯪꯗꯒꯤꯗꯤ ꯃꯣꯏ ꯔꯤꯇꯥꯔ ꯆꯠꯂꯅꯤ ꯂꯔꯤꯅꯤ꯫
ꯎ ꯆꯍꯤ ꯀꯌꯥꯐꯧ ꯌꯥꯖꯥꯠꯅꯣ ꯐꯣꯔꯇꯤ꯫
ꯑꯥ
ꯁꯥꯟꯅꯕꯁꯤ ꯆꯍꯤ ꯀꯌꯥꯐꯧ ꯁꯥꯟꯅ ꯌꯥꯒꯦ ꯊꯥꯔꯇꯤ ꯐꯣꯔꯇꯤ꯫
ꯁꯥꯟꯅꯕꯕꯨꯗꯤ ꯑꯗꯨꯝ ꯌꯥꯏ ꯑꯗꯨꯕꯨ ꯑꯍꯟ ꯆꯍꯤ ꯌꯥꯝꯗꯤ ꯃꯣꯏ ꯆꯦꯟꯕ ꯈꯣꯠꯄꯗꯣ ꯉꯝꯗꯦꯅ ꯑꯗꯨꯅꯤꯅꯗ꯫ ꯍꯧꯖꯤꯛ ꯈ꯭ꯋꯥꯏ ꯈ꯭ꯋꯥꯏꯗꯒꯤ ꯑꯍꯟ ꯑꯣꯏꯕꯗꯤ ꯔꯣꯅꯥꯜꯗꯣ ꯃꯥꯥꯔꯗꯤ ꯐꯣꯔꯇꯤ ꯋꯥꯟ ꯏꯌꯔꯁ ꯑꯣꯏꯔꯦ꯫
ꯐꯨꯔꯇꯤ꯫
ꯐꯣꯔꯇꯤ ꯋꯥꯟ
ꯐꯣꯔꯇꯤ ꯋꯥꯟ ꯇꯥꯡ꯫
ꯑꯗꯩ ꯑꯣ ꯃꯇꯨꯡꯗꯤ ꯑꯃꯨꯛ ꯌꯥꯎꯔꯦ ꯃꯇꯨꯡꯗꯤ ꯕꯥꯏ ꯕꯥꯏ ꯈꯇꯝ ꯆꯠꯂꯅꯤ
ꯑꯥ ꯑꯥ
ꯃꯇꯨꯡꯗꯗꯤ ꯃꯣꯏ ꯃꯥꯒꯤ ꯅꯨꯄꯤꯅꯦ ꯃꯥꯒꯤ ꯑꯉꯥꯡꯁꯤꯅꯦ ꯑꯃꯨꯛꯀ ꯋꯥꯜ ꯀꯞ ꯌꯦꯅꯤꯡꯉꯥꯏ ꯂꯥꯛꯅꯦ
ꯎꯝ ꯌꯦꯡꯕ ꯑꯣꯏꯅ
ꯍꯨꯝ
ꯆꯠ ꯅꯪꯗꯤ ꯀꯣꯏꯕꯒ ꯑꯝꯇ ꯆꯠꯇ꯭ꯔꯣ
ꯀꯣꯏꯕ ꯍꯥꯏꯕꯗꯤ ꯍꯟꯗꯛꯇꯗꯤ ꯌꯨꯝꯗ ꯊꯕꯛ ꯆꯤꯟꯕꯅꯤꯅ ꯆꯠꯇꯤꯗ
ꯆꯠ ꯆꯠꯅꯤꯡꯗ꯭ꯔꯣ ꯀꯣꯏꯕꯒ
ꯆꯠꯄꯗꯤ ꯆꯠꯅꯤꯡꯉꯦ ꯑꯗꯨꯕꯨ ꯑꯁ ꯃꯇꯝꯅ ꯃꯇꯝ ꯐꯠꯇꯄꯁꯤꯒ ꯈꯪꯗ꯭ꯔꯤꯗ
ꯏꯁ ꯃꯇꯝꯅ ꯃꯇꯝ ꯐꯠꯆꯕꯁꯤ ꯒꯒꯥꯏ
ꯇꯨ ꯅꯪꯅ ꯍꯦꯛ ꯅ‌ꯣꯛꯈꯥꯏꯔꯒ ꯃꯩ ꯑꯃꯨꯛ ꯃꯨꯠꯈ꯭ꯔꯦ
ꯀꯔꯤ
ꯃꯩ ꯑꯃꯨꯛ ꯃꯨꯠꯈ꯭ꯔꯦꯕ
ꯑꯣ ꯃꯩ ꯌꯥꯝ ꯅꯨꯡꯉꯥꯏꯇꯕ꯭ꯔꯣ
ꯅꯠꯇꯦꯗꯥ ꯍꯟꯗꯛꯁꯦ ꯑꯩꯈꯣꯏ ꯈꯨꯟꯁꯦ ꯃꯩ ꯁꯦꯝꯕ ꯑꯗꯨꯒꯤ ꯀꯣꯔꯤ ꯍꯤꯇꯔ ꯀꯔꯤ ꯀꯔꯥ ꯃꯥꯏ ꯌꯥꯝ ꯆꯥꯕꯁꯤꯡꯗꯣ ꯑꯗꯣ ꯇꯦꯁ ꯇꯧꯕꯅꯤꯗ
ꯑꯗꯣ ꯅꯣꯏ ꯃꯩ ꯃꯨꯠꯈ꯭ꯔꯗꯤ ꯕꯣꯜꯗꯤ ꯀꯥꯏꯗ ꯌꯦꯡꯒꯦ
ꯃꯩꯒꯤ ꯋꯥꯔꯤꯗꯤ ꯏꯁ ꯃꯋꯥ ꯂꯧꯗꯦꯍꯦ ꯃꯩ ꯂꯥꯛꯀꯦꯔꯥ ꯂꯥꯛꯑꯣꯏꯔꯥ ꯑꯗꯨꯝ ꯐꯨ ꯌꯦꯡꯕꯅꯤ ꯖꯦꯅꯦꯔꯦꯇꯔ ꯂꯩꯗꯨꯗꯤ
ꯑꯣ ꯆꯨꯝꯃꯤꯅꯦ
ꯖ‌ꯦꯅ‌ꯦꯔ‌ꯦꯗꯔꯗꯣ ꯎꯪꯂꯒ ꯊꯠ ꯊꯠ ꯊꯠ ꯊꯠ ꯑ ꯖꯦꯅꯤꯔꯤꯇꯔꯗꯣ ꯎꯪꯉ ꯑꯝ ꯎꯪꯉꯒ ꯊꯠ ꯊꯠ ꯊꯠ ꯇꯧꯔꯒ ꯌꯦꯡꯉꯤꯅ‌ꯦ
ꯎꯝ ꯃꯥꯏꯔꯦꯟꯁꯦ ꯃꯥꯏꯔꯦꯟꯁꯤꯁꯨ ꯄꯨꯨꯔ ꯁꯤꯁꯨ ꯄꯨꯨꯗ ꯌꯔꯔꯣꯏ
ꯑꯩ ꯋꯥ ꯑꯃ ꯍꯥꯏ ꯍꯥꯏꯒꯦꯀꯣ
ꯎꯝ
ꯑꯩꯈꯣꯏ ꯅꯨꯄꯥꯁꯤꯡꯗꯤ ꯕꯣꯜꯁꯦ ꯑꯗꯨꯝ ꯀꯩ ꯍꯥꯏꯁꯤꯔꯥ ꯕꯣꯜꯗ ꯄꯨꯛꯅꯤꯡ ꯆꯪꯉꯤꯅ
ꯎꯝ
ꯑꯗ‌ꯣ ꯅꯣꯏ ꯅꯨꯄꯤꯁꯤꯡꯅ ꯃꯦꯀꯞꯇꯀ‌ꯣ ꯆꯪꯕꯒꯨꯝ ꯈꯣꯏꯁꯨ ꯑꯗꯨꯝ ꯆꯞ ꯃꯥꯟꯅꯕꯅꯤ
ꯅꯨꯄꯤꯁꯨ ꯕꯣꯜ ꯄꯥꯝꯃꯦ ꯍꯥꯏꯔꯕ
ꯅꯠꯇꯦ ꯅꯨꯄꯤꯁꯤꯡꯅ ꯃꯄꯥꯟ ꯍꯦꯛ ꯊꯣꯄꯀꯥꯟꯗ ꯃꯦꯀꯞ ꯇꯧꯗ꯭ꯔꯗꯤ ꯊꯣꯛꯄ ꯉꯝꯗꯦꯅ ꯑꯗꯨ ꯑꯗꯨꯒꯨꯝꯕꯅꯤ ꯑꯩꯈꯣꯏ ꯅꯨꯄꯥꯁꯤꯡꯁꯨ
ꯎꯝ ꯅꯪ ꯌꯥꯝ ꯅꯣꯛꯅꯤꯡꯉ‌ꯦꯗ
ꯑꯗꯨꯅꯤꯗ
ꯑꯗꯨꯗꯤ ꯇꯨꯝꯃꯗꯣꯏꯔꯣ ꯅꯠꯇ꯭ꯔꯒ ꯕꯣꯜ ꯌꯦꯡꯕ ꯕꯣꯜ ꯉꯥꯏꯈꯤꯗꯣꯏꯔꯣ
ꯕꯣꯜ ꯉꯥꯏꯈꯤꯗꯣꯏꯅꯤ ꯍꯧꯖꯤꯛ ꯉꯥꯏꯍꯥꯛ ꯄꯨꯡ ꯃꯤꯅꯤꯠ ꯊꯥꯔꯇꯤꯒꯨꯝꯕ ꯆꯥꯛ ꯆꯥꯔꯝꯕꯗꯣ ꯑꯗꯨ ꯔꯦꯁ ꯀꯥꯎꯊꯣꯛꯂꯨꯀꯣ ꯉꯍꯥꯛ ꯇꯪ ꯋꯥꯛꯀꯤꯡ ꯑꯗꯨꯝ ꯆꯠꯂꯒ ꯑꯗꯨꯝ ꯕꯣꯜ ꯌꯦꯡꯗꯣꯏꯅꯦ
ꯑꯣ
ꯆꯤꯡꯗꯀꯥ ꯂꯩꯕꯁꯤ ꯊꯤꯅ ꯅꯨꯡꯉꯥꯏꯈ꯭ꯔꯖꯥꯠꯅꯤꯍꯦ ꯏꯕꯦꯃꯃꯥ ꯏꯪ ꯏꯪ ꯏꯪ ꯆꯤꯛꯅꯀꯣ ꯑꯁ ꯅꯨꯡꯁꯤꯠꯅ ꯅꯨꯡꯁꯤꯠ ꯅꯨꯡꯉꯥꯏꯑꯕꯀꯣ
ꯍꯣꯏ ꯃꯍꯥꯎ ꯑꯃꯝꯃꯝꯅꯦ
ꯍꯦ ꯆꯤꯡꯒꯤ ꯂꯩꯔꯥꯡ ꯍꯥꯏꯕꯗꯣ ꯏꯁꯩꯗꯣ ꯆꯞ ꯃꯥꯟꯅꯕꯅꯦ
ꯎꯝ ꯍꯣꯏ ꯉꯥꯏꯔꯣ ꯑꯗꯨꯗꯤ ꯑꯩꯁꯨ ꯀꯩꯀꯩ ꯂꯣꯏꯁꯤꯟ ꯈꯣꯠꯆꯤꯟꯕꯗ ꯇꯧꯒꯤꯒꯦ ꯀꯣꯟꯅ ꯑꯃꯨꯛ ꯐꯥꯎꯅꯔꯁꯦ
ꯍꯣꯏ ꯍꯣꯏ ꯐꯔꯦ ꯐꯔꯦ ꯑꯗꯨꯗꯤꯀꯣ ꯑꯥ ꯊꯝꯃꯣ ꯊꯝꯃꯣ
ꯎꯝ ꯀꯩ ꯍꯥꯏꯅꯣ